ꯍꯜꯂꯣ
ꯇꯥꯔꯕꯣ
ꯎꯝ ꯇꯥꯏꯌꯦ
ꯆꯞ ꯆꯥꯔꯣ ꯀꯃꯥꯏꯅ ꯇꯧꯔꯒꯦ
ꯆꯥꯛ ꯆꯥꯗ꯭ꯔꯦ ꯑꯩ ꯏꯔꯨꯖꯕ ꯂꯣꯏꯗ ꯉꯥꯏꯔꯤ ꯆꯥꯛꯇꯣ ꯊꯤꯔꯤ ꯑꯩ ꯏꯔꯨꯖꯕ ꯈꯔꯗ ꯊꯦꯡꯈ꯭ꯔꯕ ꯍꯨꯃꯥꯡ ꯍꯟꯖꯅꯕ ꯍꯣꯠꯅꯕꯗ ꯁꯨꯝ ꯀꯨꯏꯅ ꯆꯪꯈ꯭ꯔꯕ ꯑꯗꯨꯒꯤ
ꯀꯩ ꯊꯣꯡꯉꯒꯦ ꯏꯟꯖꯥꯡꯗ
ꯏꯟꯁꯥꯡꯁꯦꯕ ꯊꯣꯡꯉꯦ ꯑꯗꯩ ꯑꯩꯈꯣꯏꯗꯥꯖ ꯃꯃꯥꯂꯣꯝ ꯆꯠꯈꯤꯕ ꯑꯗꯩ ꯃꯥ ꯍꯜꯂꯛꯄ ꯉꯥꯏꯕ ꯑꯣꯏꯅ ꯑꯗꯨ ꯆꯥꯔꯁꯦꯅ ꯑꯩꯈꯣꯏ ꯇꯖ ꯂꯥꯛꯑꯒ ꯆꯥꯔꯁꯦꯅ ꯑꯗꯨ ꯊꯤꯕꯗꯤ ꯍꯧꯈ꯭ꯔꯦ
ꯎꯝ ꯁꯕꯣꯜ ꯆꯝꯅ ꯊꯣꯡꯉꯤꯔꯣ ꯅꯠꯇ꯭ꯔꯒ ꯊꯥꯎ ꯊꯥ ꯊꯣꯡꯉꯤꯔꯣ ꯅꯠꯇ꯭ꯔꯒ ꯉꯥꯔꯤꯒꯨꯝꯕ ꯇꯧꯔꯒ ꯉꯣꯔꯒ ꯊꯣꯡꯕ ꯑꯗꯨꯃꯥꯏꯅ ꯊꯣꯡꯉꯤꯔꯣ
ꯊꯥꯎ ꯉꯧꯔꯒ ꯊꯣꯡꯕꯅꯦꯕ ꯃꯥꯒꯤ ꯁꯦꯄꯠ ꯈꯨꯊꯣꯡꯁꯦ ꯈꯪꯉꯦ ꯑꯩꯈꯣꯏꯒꯤ ꯀꯥꯡꯁꯣꯏꯒꯤ ꯈꯨꯊꯣꯡꯗꯨꯗꯤ ꯁꯣꯏꯕꯗꯨ ꯄꯥꯟ ꯄꯥꯟ ꯁꯣꯏꯗꯅ ꯃꯥꯗꯤ ꯃꯀꯛ ꯃꯀꯛ ꯑꯩꯈꯣꯏꯒꯤ ꯑꯂꯨ ꯈꯥꯏꯕꯒꯤ ꯇꯥꯏꯞꯇ ꯇꯧꯔꯒ ꯁꯣꯏꯈꯤꯕꯅꯦꯕ ꯑꯗꯨꯅ ꯊꯥꯎ ꯉꯧꯔꯒ ꯊꯥꯎ ꯉꯧꯕꯒꯤ ꯃꯅꯝ ꯑꯣꯏꯅ ꯊꯣꯛꯂꯛꯈꯤꯕ ꯀꯩꯅꯣ ꯑꯣꯏꯅ ꯆꯥꯅꯤꯡꯉꯤ ꯁꯦꯞ ꯄꯣꯠꯁꯦ ꯁꯧꯒꯤ ꯑꯃ ꯊꯣꯡꯉꯒꯅꯦ ꯉꯥꯔꯤꯪꯈꯥ ꯇꯧꯕꯗꯣ ꯉꯥꯔꯤ ꯑꯩꯈꯣꯏꯒꯤ ꯐꯨꯃꯥꯏꯅ ꯇꯧꯔꯒ ꯇꯧꯕꯗꯣ ꯑꯗꯨꯏꯗꯣ ꯑꯣꯏꯅ ꯆꯥꯅꯤꯡꯉꯤꯗꯤ
ꯑꯗꯨꯁꯨ ꯍꯥꯎꯕꯅꯤꯅꯦ ꯉꯥꯔꯤ ꯐꯃꯥꯏꯅ ꯇꯧꯔꯒ ꯆꯥꯕꯗꯣ ꯍꯥꯏꯅꯩꯗꯅꯀꯣ ꯁꯦꯕꯣꯠꯀ ꯉꯥꯔꯦꯟꯈꯥꯒ ꯉꯧꯕꯅ ꯉꯥꯔꯤ ꯐꯝꯃꯥꯏꯒ ꯉꯧꯕꯑꯅ ꯑꯩꯈꯣꯏꯗ ꯑꯗꯨ ꯀꯩꯅꯣꯝ ꯍꯥꯏꯕꯅꯤ ꯁꯦꯕꯣꯠ ꯉꯥꯔꯦꯟꯈꯥ ꯇꯧꯕ꯭ꯔꯥ ꯍꯥꯏꯕ꯭ꯔꯥ ꯁꯦꯕꯣꯠ ꯀꯩꯅꯣꯝꯃ ꯀꯩꯅꯣꯝ ꯍꯥꯏꯕꯅꯤ ꯂꯣꯟ ꯑꯃ ꯂꯩꯕ ꯅꯣꯏꯔꯝ ꯀꯩ ꯍꯥꯏꯅꯒꯦꯗꯣ
ꯗ ꯈꯨꯣꯏꯗꯤꯁꯦꯕꯒꯥꯅꯤ ꯈꯥꯗꯨꯝ ꯍꯥꯏꯗ
ꯀꯩꯅꯣꯝꯃ ꯌꯦꯜꯂꯤ ꯁꯦꯕꯣꯠ ꯌꯦꯜꯂꯤ ꯁꯧꯕ꯭ꯔꯥ ꯍꯥꯏꯕ꯭ꯔꯥ ꯑꯃ ꯍꯥꯏꯕꯅꯤ ꯀꯥꯎꯋꯦ ꯑꯗꯨꯗꯣ
ꯁꯦꯕꯠ ꯃꯕꯨꯣꯛ ꯁꯦꯕꯣꯛ ꯅꯥꯔꯤ ꯆꯥ ꯉꯥꯔꯤ ꯊꯥꯛ ꯃꯕꯨꯛ ꯁꯣꯏꯕꯣꯛ ꯉꯥꯔꯤꯟꯈꯥ ꯑꯗꯨꯝ ꯍꯥꯏꯅꯩꯗ ꯑꯗꯨꯃꯥꯏꯅ ꯍꯥꯏꯗꯅ ꯑꯇꯩ ꯍꯥꯏꯕ ꯇꯥꯔꯗꯤ ꯑꯩ
ꯎꯝ ꯍ ꯍꯧꯖꯤꯛꯀꯥꯟꯗꯤ ꯀꯩꯀꯩ ꯏꯟꯁꯥꯡ ꯆꯥꯔꯤꯒꯦ ꯃꯇꯝ ꯃꯇꯝꯒꯤ ꯑꯐꯪꯕ ꯏꯟꯁꯥꯡ ꯆꯥꯕ꯭ꯔꯥ ꯅꯠꯇ꯭ꯔꯒꯅ ꯁꯥ ꯉꯥꯒꯨꯝꯕꯗꯤ ꯀꯌꯥꯝ ꯆꯥꯔꯒꯦꯗ ꯍꯞꯇꯥꯒꯤꯗꯤ
ꯁꯥꯥꯡꯈꯒꯗꯤ ꯑꯉꯥꯡꯈꯩꯗꯤ ꯑꯗꯨꯝ ꯅꯨꯄꯤꯤꯒꯤ ꯆꯥꯏꯗ ꯑꯩꯈꯣꯏꯅ ꯆꯥꯕꯤꯗꯕꯅꯤ ꯃꯣꯏꯗꯤ ꯑꯉꯥꯡꯈꯩ ꯃꯁꯥ ꯁꯥꯟꯅꯕꯅꯤꯅꯀꯣ ꯆꯥꯗꯁꯨ ꯌꯥꯗꯕ ꯑꯗꯒꯤ ꯑꯗꯨꯁꯨ ꯑꯗꯨ ꯑꯣꯏꯔꯒ ꯃꯣꯏꯗꯤ ꯑꯍꯥꯎꯕꯁꯨ ꯁꯥꯅꯤꯡꯉꯦꯗꯅ ꯑꯉꯥꯡ ꯏꯟꯈꯠꯂꯛꯄꯅꯤꯅ ꯑꯩꯈꯣꯏꯒꯗꯤ ꯃꯥꯟꯅꯔꯨ ꯌꯥꯄꯣ ꯅꯠꯇꯦ ꯑꯩꯈꯣꯏꯅ ꯑꯃꯨꯛ ꯃꯇꯝ ꯃꯇꯝꯒꯤ ꯆꯧꯒꯤ ꯈꯪꯗꯦ ꯏꯔꯣꯝꯕ ꯈꯪꯗꯦ ꯑꯗ ꯑꯩꯈꯣꯏꯗꯤ ꯑꯩꯗꯤ ꯀꯩꯅꯣ ꯍꯤꯟꯖꯥꯡ ꯀꯀꯥꯒꯤꯗꯤ ꯆꯤꯜꯍꯥꯎ ꯀꯩ ꯀꯥꯗ ꯀꯌꯥꯊꯤꯔꯦꯗ ꯃꯌꯦꯟ ꯊꯣꯡꯒꯦꯔꯥ ꯁꯣꯏꯕ ꯏꯔꯣꯟꯒꯦꯔ ꯑꯃ ꯇꯧꯒꯦꯔꯥ ꯑꯗꯨꯗꯩ ꯃꯤꯒꯤꯗꯤ ꯑꯁ ꯑꯗꯨꯅ ꯍꯦꯟꯅ ꯄꯥꯝꯃꯤ ꯑꯗꯨꯗꯤ ꯆꯥꯅꯤꯡ ꯑꯗꯥ ꯇꯧꯗꯦ ꯂꯩꯗꯅ ꯑꯩꯗꯤ ꯑꯗꯨꯝ ꯂꯩꯇꯦꯕ ꯍꯪꯒꯥꯝ ꯊꯣꯡꯒꯦꯔꯥ ꯍꯋꯥꯏ ꯊꯣꯡꯒꯦꯔ ꯑꯩꯈꯣꯏꯗꯤ ꯍꯋꯥꯏꯁꯦ ꯊꯥ ꯑꯃ ꯊꯣꯡꯕꯗ ꯑꯗꯨꯝ ꯆꯥꯕꯤꯒꯦ ꯍꯥꯏꯅ ꯑꯩꯗꯤ ꯄꯥꯝꯖꯩ ꯑꯩꯈꯣꯏꯗꯤꯥꯛꯥꯡ ꯏꯟꯁꯥꯡ ꯆꯥꯕꯒꯤ ꯆꯤꯜꯍꯥꯎꯁꯨ ꯊꯤ ꯊꯤꯗꯗ ꯑꯩꯗꯤ
ꯑꯩꯈꯣꯏꯅ ꯍꯋꯥꯏ ꯊꯣꯡꯕꯁꯦ ꯑꯃꯨꯛ ꯀꯌꯥ ꯄꯥꯝꯕ ꯑꯣꯏꯗꯦ ꯍꯥꯏꯗꯤꯀꯣ ꯑꯩꯈꯣꯏꯗꯤ ꯑꯉꯥꯡ ꯑꯣꯏꯔꯤꯉꯩꯗꯒꯤ ꯑꯗꯨꯝ ꯍꯋꯥꯏꯁꯦ ꯆꯥꯔ ꯂꯥꯛꯈ꯭ꯔꯦꯕ ꯑꯗꯨꯝ ꯑꯌꯥꯝꯕꯅ ꯍꯣꯁꯇꯦꯜꯗ ꯕꯣꯔꯗꯤꯡꯗ ꯀꯩꯗ ꯂꯩꯔꯛꯄꯅꯤꯅ ꯑꯗꯨꯝ ꯍꯋꯥꯏ ꯆꯥꯕꯁꯦ ꯑꯗꯨꯝ ꯇꯣꯏꯅ ꯆꯥꯔꯛꯈ꯭ꯔꯕꯒꯤ ꯄꯦꯟꯕꯗ ꯑꯣꯏꯈ꯭ꯔꯦꯕ ꯆꯥꯁꯤꯅꯀꯣ ꯑꯩꯈꯣꯏꯒꯤ ꯆꯦꯡꯌꯦꯟꯁꯦ ꯄꯤꯔꯒ ꯐꯔꯥ ꯐꯔꯥ ꯂꯥꯎꯗꯣꯏꯅꯦꯕ ꯑꯗꯨꯏꯗꯨꯅ ꯍꯋꯥꯏꯁꯤ ꯑꯣꯏꯅ ꯃꯄꯨꯡ ꯑꯣꯏꯕ ꯍꯥꯏ ꯇꯥꯔꯦ ꯃꯄꯨꯡ ꯑꯣꯏꯕ ꯍꯥꯏ ꯇꯥꯔꯗꯤ ꯍꯋꯥꯏ ꯃꯍꯩꯁꯦ ꯊꯛꯇꯅ ꯈꯣꯠꯇꯅ ꯇꯧꯔꯒ ꯑꯗꯨꯝ ꯆꯥꯕ ꯃꯌꯥꯝ ꯌꯥꯎꯋꯦꯕꯀꯣ ꯑꯗꯨꯃꯥꯏꯅ ꯁꯨꯝ ꯇꯧꯈꯤꯕꯒꯤ ꯀꯩꯅꯣꯗꯤ ꯑꯣꯏꯅ ꯍꯥꯏꯗꯤ ꯍꯋꯥꯏꯒꯨꯝꯕꯁꯤ ꯀꯩꯁꯨ ꯌꯥꯝ ꯄꯥꯝꯕ ꯈꯣꯠꯄ ꯑꯗꯩ ꯍꯣꯏ ꯑꯩꯈꯣꯏ ꯏꯅꯥꯎꯄꯥ ꯑꯩꯈꯣꯏ ꯃꯣꯏꯒꯨꯝꯕ ꯑꯗꯨꯝ ꯌꯨꯝꯗ ꯁꯨꯝ ꯂꯩꯕꯅꯤꯅ ꯍꯋꯥꯏ ꯊꯣꯡꯕꯁꯦ ꯌꯥꯝ ꯄꯥꯝꯃꯦꯕꯀꯣ ꯃꯣꯏꯗ ꯑꯃꯨꯛ ꯍꯋꯥꯏ ꯃꯆꯣꯏꯒꯤꯗꯤ ꯑꯃꯨꯛ ꯀꯥꯡꯀꯛꯅ ꯄꯥꯝꯕ ꯍꯦꯜꯂꯦꯕ ꯑꯗꯨꯃꯥꯏꯅ ꯍꯋꯥꯏ ꯄꯥꯝꯕꯗ ꯑꯣꯏ ꯑꯗꯨꯗꯤ ꯍꯋꯥꯏ ꯊꯣꯡꯕ ꯀꯥꯏꯅꯤ ꯀꯩꯁꯨ ꯌꯥꯝ ꯍꯔꯥꯎꯕ ꯆꯥꯅꯤꯡꯕ ꯑꯗꯨꯃꯥꯏꯅꯗꯤ ꯑꯣꯏꯗꯤ ꯑꯣꯏꯗꯦ
ꯑꯩꯗꯤ ꯍꯋꯥꯏꯒꯤ ꯍꯋꯥꯏꯗ ꯂꯩꯔꯤꯕ ꯍꯋꯥꯏꯒꯤ ꯖꯥꯠ ꯁꯨꯅꯕ ꯑꯩ ꯂꯣꯏꯅ ꯆꯥꯅꯤꯡꯏꯤ ꯃꯥꯏꯔꯣꯡꯕꯤ ꯑꯣꯏꯒꯦꯔꯥ ꯃꯨꯁꯣꯔꯤ ꯑꯣꯏꯒꯦꯔꯥ ꯃꯨꯛ ꯑꯣꯏꯒꯦꯔꯥ ꯀꯥꯡꯇꯛ ꯑꯣꯏꯒꯦꯔꯥ ꯑꯗꯒꯤ ꯁꯒꯣꯜ ꯍꯋꯥꯏ ꯑꯣꯏꯒꯦꯔꯥ ꯍꯋꯥꯏꯒꯤ ꯖꯥꯠꯁꯦ ꯂꯣꯏꯅ ꯄꯥꯝꯃꯤ ꯁꯤꯃꯅ ꯍꯥꯎꯋ ꯇꯤꯝꯅ ꯍꯥꯎꯇꯦ ꯍꯥꯏꯕ ꯂꯩꯇꯦ ꯂꯣꯏ ꯍꯥꯎꯋꯦ ꯑꯩꯗꯤ ꯃꯥꯏ ꯃꯥꯏ ꯇꯣꯉꯥꯟꯕ ꯃꯍꯥꯎ ꯑꯃꯃꯝꯅꯦꯕ ꯀꯥꯡꯇꯛꯀꯤꯁꯨ ꯇꯣꯉꯥꯟꯕ ꯃꯍꯥꯎ ꯑꯃ ꯂꯩꯖꯔꯦ ꯃꯨꯛꯀꯤꯁꯨ ꯇꯣꯉꯥꯟꯕ ꯃꯍꯥꯎ ꯑꯃ ꯂꯩꯖꯔꯦ ꯑꯗꯒꯤ ꯁꯒꯣꯜ ꯍꯋꯥꯏꯒꯤꯁꯨ ꯇꯣꯉꯥꯟꯕ ꯃꯍꯥꯎ ꯑꯃ ꯂꯩꯖꯔꯦ ꯑꯗꯒꯤ ꯀꯩꯀꯩ ꯋꯥꯠꯂꯤ ꯍꯋꯥꯏ ꯃꯥꯏꯔꯣꯡꯕꯒꯤꯁꯨ ꯇꯣꯉꯥꯟꯕ ꯃꯥꯒꯤ ꯆꯅꯝ ꯔꯣꯁ ꯑꯃ ꯇꯣꯉꯥꯟ ꯂꯩꯖꯥꯠꯂꯦ ꯑꯗꯨꯅ ꯂꯣꯏꯅ ꯄꯥꯝꯃꯦꯏꯗꯤ ꯃꯨꯁꯣꯔꯤꯁꯨ ꯍꯥꯎꯋꯤ ꯃꯁꯣꯔꯤꯁꯨ ꯐꯖꯅ ꯁꯣꯛꯀ ꯇꯧꯔꯒ ꯆꯅꯝ ꯇꯤꯜꯍꯧꯒ ꯊꯥ ꯊꯣꯡꯕꯅ ꯍꯥꯎꯋꯦꯕ ꯃꯥꯗꯤ ꯑꯗꯒꯤ ꯃꯥꯗꯤ ꯃꯨꯁꯣꯔꯤ ꯊꯣꯡꯕꯁꯤꯅ ꯑꯃꯨꯛ ꯃꯌꯥꯝꯗꯒꯤ ꯍꯦꯟꯅ ꯈꯔ ꯍꯦꯟꯅ ꯑꯃꯨꯛ ꯀꯩꯅꯣ ꯇꯧꯋꯤꯕ ꯃꯥꯒꯤꯗꯤ ꯑꯃꯨꯛ ꯃꯨꯟ ꯃꯨꯟꯅ ꯊꯣꯡꯗꯕ ꯌꯥꯗꯦꯕ ꯃꯁꯣꯔꯗꯤ ꯑꯗꯨ ꯃꯅꯝ ꯆꯦꯟꯗꯣꯏꯅꯦꯕ ꯍꯋꯥꯏ ꯃꯁꯣꯔꯁꯤꯁꯨ ꯍꯥꯎꯋꯥꯏꯕ ꯊꯣꯡꯕꯗ ꯌꯥꯝ ꯍꯋꯥꯏꯒꯤ ꯖꯥꯠꯁꯦ ꯑꯩꯅ ꯄꯥꯝꯗꯕ ꯑꯝꯇ ꯂꯩꯇꯦ ꯑꯟꯗꯒꯤ ꯑꯩꯈꯣꯏ ꯄꯤꯛꯏꯉꯩꯗꯁꯨ ꯀꯥ ꯍꯦꯟꯅꯁꯨ ꯆꯥꯔꯛꯇꯦꯕ ꯁꯒꯣꯜ ꯍꯋꯥꯏꯒꯁꯦ ꯀꯌꯥꯝ ꯆꯥꯅꯤꯡꯏꯤ ꯈꯟꯕ꯭ꯔꯥ ꯑꯩꯈꯣꯏ ꯕꯥꯍꯩꯁꯦ ꯑꯉꯥꯡ ꯑꯩꯈꯣꯏꯅ ꯑꯉꯥꯡꯔꯤꯉꯩꯗ ꯃꯣꯏꯗ ꯅꯨꯡ ꯅꯨꯡ ꯂꯩꯔꯛꯄꯅꯤꯅꯀꯣ ꯁꯒꯣꯜ ꯍꯋꯥꯏꯁꯦ ꯁꯨꯡ ꯆꯥ ꯆꯥꯗꯦ ꯑꯗꯩ ꯄꯥꯟ ꯆꯥꯔꯛꯇꯦ ꯃꯥꯏꯔꯦꯟꯒꯨꯝꯕ ꯆꯥꯇꯦ ꯑꯗꯨꯅ ꯑꯗꯨꯒꯨꯝꯕ ꯃꯌꯥꯝꯗꯣ ꯍꯧꯖꯤꯛ ꯑꯩ ꯌꯥꯝ ꯄꯥꯝꯃꯦ ꯄꯥꯟꯒꯁꯦ ꯑꯩ ꯀꯌꯥꯝ ꯆꯥꯅꯤꯡꯏꯤ ꯈꯟꯕ꯭ꯔꯥ ꯊꯣꯡꯒ ꯆꯥꯔꯁꯨ ꯆꯥꯅꯤꯡꯉꯤ ꯏꯔꯣꯜꯂꯒ ꯆꯥꯔꯁꯨ ꯆꯥꯅꯤꯡꯉꯤ ꯑꯩ ꯄꯥꯝꯃꯦ ꯄꯥꯝꯃꯤ ꯁꯔꯨꯛꯁꯦ
ꯑꯌꯥꯝꯕꯅ ꯅꯨꯡ ꯂꯩꯒꯗꯧꯕ ꯄꯥꯝꯅꯨꯡꯇ ꯇ ꯑꯣꯏꯔꯦ ꯑꯗꯣ ꯑꯩꯗꯤ ꯑꯁꯦꯡꯕ ꯍꯋꯥꯏꯁꯦ ꯁꯒꯣꯜ ꯍꯋꯥꯏꯒꯥꯁꯦ ꯀꯔꯤꯗ ꯍꯥꯎꯏꯅꯣꯒꯦ ꯃꯥꯏꯅ ꯇꯥꯗꯕꯗꯨꯗ ꯑꯗꯨꯃꯥꯏꯅ ꯁꯨꯛꯆꯥ ꯆꯥꯅꯤꯪꯗꯦ ꯑꯩꯈꯣꯏ ꯃꯥꯥ ꯅꯍ ꯑꯃꯨꯛ ꯊꯣꯡꯉꯦꯕ ꯑꯩ ꯑꯩꯅꯝ ꯊꯣꯡꯕ ꯃꯣꯏꯅꯗꯤ ꯍꯥꯎꯋꯨ ꯍꯥꯎꯋꯨ ꯍꯥꯏꯌꯦꯕ ꯁꯣꯜ ꯍ ꯍꯋꯥꯏꯒ ꯀꯩꯅꯣꯒ ꯄꯥꯡꯒ ꯊꯣꯡꯕꯁꯨ ꯌꯥꯎꯈꯔꯦ ꯑꯗꯩ ꯁꯒꯣꯜ ꯍꯋꯥꯏꯒ ꯊꯣꯡꯌꯥ ꯄꯤꯊꯛꯑꯒ ꯑꯗꯨꯝ ꯊꯣꯡꯕꯁꯨ ꯌꯥꯎꯋꯦ ꯑꯩ ꯁꯒꯣꯜ ꯍꯋꯥꯏ ꯎꯇꯤ ꯊꯣꯡꯕꯁꯨ ꯌꯥꯎꯋꯦ ꯑꯩ ꯑꯗꯨꯝ ꯊꯣꯡꯕꯗꯤ ꯇꯟꯗꯦꯕꯀꯣ ꯑꯗꯨꯝ ꯊꯣꯡꯗꯣꯏꯅꯦꯕ ꯆꯥꯛꯏꯟꯖꯥꯡ ꯊꯣꯡꯕꯁꯦ ꯑꯗꯨꯒ ꯆꯥꯕꯗꯤ ꯍꯋꯥꯏ ꯑꯁꯨꯝꯕ ꯁꯨꯡꯆ ꯆꯥꯅꯤꯡꯗꯦ ꯈꯔ ꯄꯥꯝꯕ ꯍꯥꯏꯇꯥꯥꯔꯒꯗꯤ ꯑꯗꯨꯝ ꯍꯣꯏ ꯃꯨꯛꯁꯨ ꯆꯥꯅꯤꯡꯗꯦ ꯏꯆꯝ ꯆꯝꯝꯕ ꯀꯩꯅꯣꯝ ꯢꯇꯧ ꯇꯧꯋꯤ ꯃꯍꯥꯎꯗꯣ ꯍꯥꯎꯕꯝ ꯈꯪꯗꯦꯕꯀꯣ ꯑꯩꯅ ꯆꯥꯅꯤꯡꯕꯗꯤ ꯍꯋꯥꯏ ꯃꯥꯏꯔꯣꯡꯕꯤꯒꯨꯝꯕ ꯍꯥꯏꯗꯤ ꯌꯥꯝ ꯇꯣꯏꯕꯁꯨ ꯅꯠꯇꯕ ꯌꯥꯝꯅ ꯍꯥꯏꯗꯤ ꯃꯍꯤ ꯄꯥꯡ ꯂꯥꯡꯕꯁꯨ ꯅꯠꯇꯕꯀꯣ ꯇꯪꯈꯥꯏ ꯇꯪꯈꯥꯏ ꯄꯨꯡ ꯄꯨꯡ ꯀꯥꯏꯕꯒꯤ ꯇꯥꯏꯞꯇ ꯑꯗꯨꯃꯥꯏꯅ ꯇꯧꯔꯒ ꯃꯄꯨ ꯄꯨꯝ ꯊꯣꯡꯕꯗꯣ ꯈꯤꯇꯪ ꯆꯥꯅꯤꯡꯉꯤ ꯑꯇꯣꯞꯄꯗꯤ ꯀꯥ ꯍꯦꯟꯅ ꯑꯝꯇ ꯄꯥꯝꯗꯦꯗ
ꯍꯌꯦꯡꯗꯤ ꯄꯥꯛꯅꯝꯆꯥꯁꯦ ꯍꯥꯏꯅꯩꯅꯦ ꯆꯥꯏꯈꯨꯠꯇꯦ ꯃꯣꯏ ꯆꯠꯄꯗꯣ ꯃꯣꯏ ꯃꯆꯤꯍꯣꯏ ꯆꯠꯄꯗꯣ ꯃꯣꯏ ꯅꯄꯥꯛꯄꯤ ꯈꯔ ꯍꯥꯞꯄꯤꯔꯛꯑꯦ ꯍꯥꯏ ꯑꯗꯩ ꯀꯥꯔꯣꯠ ꯑꯗꯩ ꯀꯣꯕꯤ ꯐꯨꯟ ꯀꯔꯤ ꯀꯔꯥ ꯈꯔ ꯍꯥꯞꯄꯤꯛꯑꯦ ꯑꯗꯣ ꯍꯌꯦꯡꯗꯤ ꯁꯧꯒꯔꯤꯒ ꯄꯥꯛꯅꯝꯒ ꯆꯥꯁꯦꯅ ꯁꯧꯒꯤ ꯃꯇꯝꯗ ꯁꯧ ꯈꯌꯥꯝ ꯆꯥꯍꯧꯔꯒꯦ ꯇꯧꯅꯤ ꯑꯩꯗꯤ ꯌꯥꯝ ꯆꯥꯅꯤꯡꯉꯦ ꯍꯥꯏꯕ
ꯁꯧꯒ꯭ꯔꯤꯗꯣ ꯎꯝ ꯐꯪꯉꯤꯀꯥꯟꯗꯅꯦ ꯑꯗꯨꯝ ꯈꯔ ꯀꯪꯍꯜꯂꯒ ꯊꯝꯒꯣ ꯑꯗꯨꯝ ꯆꯥꯔꯁꯨ ꯑꯗꯨ ꯃꯍꯥꯎ ꯑꯗꯨꯝ ꯐꯪꯕꯅꯦ ꯁꯧꯒꯤ ꯃꯇꯝꯒꯤ ꯍꯣꯏ ꯃꯗꯨꯁꯨ ꯃꯇꯝ ꯃꯇꯝꯒꯤ ꯍꯥꯏꯕ ꯑꯃ ꯂꯩꯅ ꯑꯗꯨꯒꯤ ꯃꯇꯝ ꯆꯥꯟꯅꯕ ꯍꯥꯏꯇꯥꯔꯦ ꯁꯧ ꯁꯧꯒꯤ ꯆ ꯅꯤꯡꯊꯝ ꯊꯥ ꯁꯧꯒꯤ ꯆꯥꯕ ꯍꯥꯏꯗꯤ ꯈꯤꯇꯪ ꯆꯥꯅꯕ ꯋꯥꯠꯂꯤꯗꯅꯀꯣ ꯑꯗꯨꯗꯨꯒꯤꯅꯤꯗ
ꯑꯗꯣ ꯑꯩꯅ ꯀꯪꯉꯒ ꯆꯥꯕꯗꯣ ꯑꯩ ꯀꯌꯥ ꯄꯥꯝꯗꯦꯕ ꯃꯥꯒꯤ ꯃꯅꯝꯗꯣ ꯑꯩꯒꯤ ꯁꯨꯝ ꯑꯩꯉꯣꯟꯗ ꯀꯩ ꯍꯥꯏꯅꯤ ꯑꯩꯉꯣꯟꯗ ꯍꯥꯎꯖꯗꯕ ꯑꯃꯈꯛ ꯑꯣꯏꯌꯦꯕ ꯑꯀꯪꯕꯗꯨꯗꯤ ꯑꯗꯨꯗꯨꯅ ꯑꯗꯨꯕꯨꯗꯤ ꯁꯤꯒꯤ ꯑꯩꯈꯣꯏꯒꯤ ꯁꯤꯒꯤ ꯁꯧꯒꯔꯤ ꯑꯁꯪꯕꯁꯦ ꯂꯣꯏꯔꯀꯥꯟꯗ ꯁꯤꯂꯣꯛ ꯁꯧꯒꯔꯤꯁꯤꯅ ꯑꯃꯨꯛ ꯈꯔ ꯀꯨꯏꯅ ꯑꯃꯨꯛ ꯆꯠꯂꯤꯗꯅꯀꯣ ꯃꯥꯗꯤ ꯁꯧꯒꯔꯤ ꯑꯁꯪꯕꯁꯤꯅ ꯄꯨꯔꯥ ꯂꯣꯏꯈꯤ ꯇꯥꯔꯁꯨ ꯁꯤꯂꯣꯛ ꯁꯧꯒꯔꯤꯗꯤ ꯌꯥꯝ ꯀꯨꯏꯅ ꯐꯪꯕꯅꯦꯕ ꯃꯥꯅ ꯑꯃꯨꯛ ꯈꯔ ꯀꯨꯏꯅ ꯍꯧꯕ ꯍꯥꯏꯇꯥꯔꯦ ꯑꯗꯨꯗꯨꯅ ꯌꯥꯝ ꯀꯨꯏꯅ ꯑꯗꯨꯝ ꯆꯥꯕ ꯐꯪꯉꯤꯗ ꯁꯧꯒꯔꯤꯕꯨꯗꯤ ꯑꯗꯒꯤ ꯑꯩꯈꯣꯏꯒꯤ
ꯍꯜꯂꯣ ꯇꯥꯕꯔ ꯇꯥꯕ꯭ꯔꯣ